ꯍꯜꯂꯣ
ꯍꯜꯂꯣ
ꯑꯧ ꯇꯥꯏ ꯇꯥꯔꯕꯣ
ꯑꯣ ꯇꯥꯏꯌꯦ
ꯑꯣ ꯀꯩꯗꯧꯕ꯭ꯔꯣ ꯍꯣꯏ ꯆꯥꯛ ꯆꯥꯔꯦ ꯅꯪꯗꯤ
ꯑꯩꯈꯣꯏꯁꯨ ꯆꯥꯔꯦ ꯀꯩꯒꯟ ꯁꯪ ꯆꯥꯕ꯭ꯔꯣ
ꯏꯃꯥꯟꯅꯕꯤꯅ ꯏꯔꯣꯟꯕ ꯇꯧꯋꯦ ꯑꯗꯨꯒ ꯍꯣꯁꯇꯦꯜꯒꯤ ꯏꯒ ꯆꯥꯏ ꯑꯗꯨꯒ
ꯑꯣ ꯑꯩꯈꯣꯏ ꯑꯩꯈꯣꯏꯁꯨ ꯁꯧꯒ꯭ꯔꯤ ꯆꯥꯏ
ꯁꯧꯒ꯭ꯔꯤ
ꯁꯧ ꯑꯣ ꯁꯧ꯭ꯔꯤꯒ ꯀꯥꯡꯉꯧ
ꯑꯣ ꯍꯧꯕꯅꯤ ꯅꯣꯏ ꯑꯅꯤꯗꯣ ꯆꯥꯟꯅꯕꯅꯦ ꯆꯥꯕꯗ ꯉꯥꯏꯔꯤꯕ꯭ꯔꯣ
ꯍꯣꯏ ꯆꯥꯕꯗ ꯉꯥꯏꯔꯤ ꯅꯣꯏꯗꯤ ꯄꯨꯡ ꯀꯌꯥ ꯆꯥꯕ꯭ꯔꯣ
ꯑꯩꯈꯣꯏꯗ ꯁꯤꯕꯗꯤ ꯆꯥꯛꯁꯦ ꯄꯨꯡ ꯇꯔꯦꯠꯇꯒꯤꯗꯤ ꯄꯤꯌꯦ ꯑꯗꯣ ꯑꯩꯈꯣꯏꯅ ꯆꯥꯛꯇꯣ ꯂꯧꯈꯠꯂꯒ ꯑꯩꯈꯣꯏꯒꯤ ꯔꯨꯝꯗ ꯆꯥꯏꯌꯦꯕ
ꯎꯝ
ꯑꯗꯨꯒ ꯑꯩꯈꯣꯏ ꯊꯦꯡꯅ ꯆꯥꯕꯁꯨ ꯁꯨ ꯌꯥꯎꯋꯦ ꯉꯟꯅ ꯆꯥꯕꯁꯨ ꯌꯥꯎꯋꯦ ꯌꯦꯟꯖꯥꯡ ꯊꯣꯡꯕ ꯅꯨꯃꯤꯠꯇꯗꯤ ꯊꯦꯡꯅ ꯆꯥꯏ
ꯑꯣ ꯐꯩꯅꯦ
ꯏꯁꯥꯅ ꯊꯣꯡ ꯏꯁꯥꯅ ꯑꯃꯃꯨꯛ ꯌꯦꯟꯁꯥꯡ ꯑꯍꯥꯎꯧꯕ ꯆꯥꯅꯤꯡꯉꯗꯤ ꯌꯦꯟꯒꯨꯝꯕ ꯉꯥꯀꯨꯝꯕ ꯆꯥꯅꯤꯡꯉꯗꯤ ꯊꯣꯡꯉꯒ ꯆꯥꯏꯕ
ꯑꯣ ꯌꯥꯝ ꯐꯩꯅꯦ ꯑꯗꯨꯗꯤ
ꯍꯣꯏ ꯐꯕꯅꯦ ꯅꯣꯏ ꯍꯣꯁꯇꯦꯜ ꯅꯪ ꯍꯣꯁꯇꯦꯜ ꯂꯩꯌꯦꯕ
ꯑꯧ ꯑꯩꯁꯨ ꯍꯣꯁꯇꯦꯜ ꯍꯣꯁꯇꯦꯜꯗ ꯂꯩꯌꯦ ꯑꯩꯁꯨ
ꯑꯩꯗꯤ ꯅꯪ ꯔꯦꯟꯗ ꯈꯟꯕ ꯑꯗꯨꯒꯤ
ꯎꯝ ꯍꯣꯁꯇꯦꯜꯗꯅꯤꯅꯦ ꯅꯣꯏ ꯂꯣꯝꯗ ꯅꯣꯡ ꯆꯨꯕ꯭ꯔꯣ
ꯑꯣ ꯍꯧꯖꯤꯛꯀꯥꯟꯁꯦ ꯑꯃꯨꯛ ꯃꯣꯛ ꯆꯨꯑꯦ ꯅꯣꯡ ꯃꯪꯕꯗꯣ
ꯎꯥꯝ
ꯑꯗꯨꯃꯥꯏꯅ ꯇꯧꯔꯒ ꯅꯣꯡ ꯅꯣꯡꯗꯤ ꯆꯨꯗꯕ ꯅꯣꯡ ꯃꯪꯔꯒ ꯌꯥꯝ ꯁꯥꯕꯗꯣ ꯑꯗꯨꯃꯥꯏꯅ ꯇꯧꯋꯦ ꯑꯗꯨꯒ ꯑꯗꯨꯒ ꯑꯃꯨꯛꯃꯨꯛ ꯆꯨꯗꯤ ꯆꯨꯏꯌꯦꯕꯀꯣ ꯄꯨꯡ ꯄꯨꯡ ꯑꯃꯐꯥꯎ ꯐꯥꯔꯔꯣꯏ ꯃꯤꯅꯤꯠ ꯃꯉꯥ ꯍꯥꯏꯗꯣꯏꯔꯥ ꯃꯤꯅꯤꯠ ꯇꯔꯥ ꯉꯛꯇꯪ ꯆꯨꯔꯝꯃꯒ ꯇꯣꯛꯈ꯭ꯔꯅꯤ
ꯍꯣꯏ ꯑꯩꯈꯣꯏ ꯃꯅꯤ ꯑꯩꯈꯣꯢ ꯑꯩꯈꯣꯏ ꯑꯩꯈꯣꯏꯒꯤꯗꯤ ꯈꯔ ꯅꯣꯡꯗꯤ ꯁꯥꯗꯦꯗ
ꯑꯣ ꯑꯗꯨꯝ ꯆꯨꯨꯔꯝꯅꯤꯗ ꯍꯧꯖꯤꯛꯇꯤ ꯋꯦꯗꯔ ꯅꯨꯡꯉꯥꯏꯔꯝꯅꯤ ꯎꯝ ꯏꯪꯕ꯭ꯔꯥ ꯍꯜꯂꯣ
ꯎꯝ ꯇꯥꯏꯑꯌꯦ
ꯑꯣ ꯋꯦꯗꯔꯗꯤ ꯏꯪꯕ꯭ꯔꯥ
ꯍ ꯑꯩꯈꯣꯏ ꯑꯩꯈꯣꯏꯅꯀꯣ ꯎ ꯎ ꯑꯗꯨꯗ ꯎ ꯀꯥ ꯀꯣ ꯌꯥꯝ ꯂꯩꯕꯒꯤꯅꯀꯣ
ꯑꯥꯎ
ꯑꯗꯨ ꯑꯗꯨ ꯑꯇꯣꯞꯄ ꯃꯐꯝꯗꯗꯤ ꯌꯥꯝ ꯁꯥꯏꯕ ꯑꯗꯨ ꯑꯩꯈꯣꯏꯒꯤ ꯂꯩꯕ ꯃꯐꯝꯗꯤ ꯌꯥꯝ ꯀꯟꯅ ꯁꯥꯗꯦꯗ ꯈꯔ ꯏꯪꯉꯤ ꯎ ꯀꯥ ꯀꯣ ꯌꯥꯝ ꯂꯩꯌꯦꯕ
ꯑ ꯑꯣ ꯑꯣ ꯅꯣꯏ ꯅꯣꯏ ꯅꯅꯥꯛꯇ ꯑꯣ ꯅꯣꯏ ꯀꯣꯂꯦꯁ ꯃꯅꯨꯡꯅꯦꯀꯣ
ꯍꯣꯏ ꯀꯣꯂꯦꯖ ꯃꯅꯨꯡꯗ ꯍꯣꯁꯇꯦꯜ ꯂꯩꯌꯦꯕ
ꯑꯠꯆꯥ
ꯎꯝ ꯑꯗꯨꯒꯤꯅꯦ
ꯑꯣ ꯑꯣ ꯑꯣ
ꯎꯝ ꯐꯩꯕꯅꯦ
ꯀꯩꯇꯧꯒꯦꯔꯣ ꯍꯧꯖꯤꯛꯇꯤ
ꯍꯧꯖꯤꯛꯇꯤ ꯁꯨꯝ ꯆꯥꯛ ꯆꯥꯊꯣꯛꯔꯒ ꯁꯨꯝ ꯐꯥꯝꯕꯅꯤꯗ ꯎꯝ ꯄꯥꯗꯤ ꯄꯥꯔꯅꯤ ꯍꯣꯏ ꯍꯧꯖꯤꯛ ꯃꯇꯝ ꯅꯠꯇꯦꯗ
ꯑꯣ
ꯍꯥ ꯍꯥ ꯍꯧꯖꯤꯛꯗꯤ ꯃꯇꯝ ꯅꯠꯇꯦ ꯑꯗꯨ ꯑꯃꯨꯛꯀ ꯍꯣꯏ ꯄꯥꯗꯣꯏꯅꯦ ꯄ꯭ꯔꯣꯖꯦꯛ ꯑꯗꯨꯒ ꯀꯁꯨ ꯂꯩꯌꯦꯕ ꯎꯝ
ꯅꯣꯏꯗꯤ ꯍꯧꯖꯤꯛꯀꯥꯟ ꯑꯦꯛꯖꯥꯝꯒꯨꯝꯕ ꯂꯩꯕ꯭ꯔꯣ
ꯀꯔꯤꯌꯦꯕ
ꯑꯦꯛꯖꯥꯝꯒꯨꯝꯕ ꯂꯩꯕ꯭ꯔꯣ ꯍꯧꯖꯤꯛ
ꯑꯩꯈꯣꯏꯦꯃꯦꯁꯇ꯭ꯔ ꯑꯦꯛꯖꯥꯝ ꯊꯥꯕ ꯂꯣꯏꯕ ꯉꯥꯏꯔꯤꯗ ꯑꯩꯈꯣꯏꯗꯤ
ꯐꯤꯐꯀꯤ
ꯐꯣꯔ ꯒꯤꯗ
ꯑꯣ ꯑꯣ ꯑꯣ ꯑꯣ ꯑꯦ ꯍꯣꯏ ꯈꯔ ꯊꯦꯡ ꯃꯥꯜꯂꯦ ꯍꯥꯏꯕꯗꯤ ꯑꯣ ꯊꯦꯡꯅꯖꯩꯌꯦ ꯀꯔꯤꯟ ꯂꯣꯟꯁꯨ ꯁꯨꯗꯦ
ꯑ ꯍꯥ
ꯅꯣꯛꯈ꯭ꯔꯅ ꯍꯦꯛ ꯑꯩ ꯏꯀꯥꯏ ꯂꯣꯟ ꯁ ꯎꯗꯕꯒꯤ
ꯎꯝ ꯑꯩꯁꯨ ꯅ ꯀꯩꯅꯩꯅꯣ ꯑ ꯍꯥ ꯅꯪꯅ ꯈꯔ ꯐꯩꯅꯦ ꯑꯩ ꯑꯩꯅ ꯑꯩꯅꯅꯦ
ꯑꯦꯁ ꯅꯪꯅ ꯊꯤ ꯍꯦꯜꯂꯤꯍꯦ ꯑꯩꯗꯤ ꯑꯩꯗꯤ ꯄꯨꯛꯂꯥꯡ ꯉꯥꯡꯕꯅꯦ ꯍꯣꯏ ꯑꯩ ꯁꯤꯗ ꯏꯃꯥꯟꯅꯕꯤ ꯈꯣꯏ ꯃꯣꯏ ꯀꯩꯅꯣ ꯈꯣꯏꯗꯩꯑꯕꯀꯣ ꯑꯃ ꯊꯤꯗꯩꯌꯦꯕ ꯑꯗꯣ ꯑꯗꯨꯗꯒꯤ ꯈꯔꯗꯤ ꯍꯩ ꯍꯥꯏꯕꯗꯔꯥ ꯍꯩ ꯍꯥꯏꯗꯣꯏꯔꯦ ꯑꯗꯨꯔꯁꯨ ꯆꯞ ꯃꯥꯟꯅꯩꯅ ꯃꯥꯁꯨ ꯑꯩꯈꯣꯏꯒ ꯂꯩꯃꯤꯟꯅꯈ꯭ꯔꯕꯒꯤꯀꯣ ꯃꯥꯁꯨ ꯃꯔꯣꯟ ꯈꯣꯏꯔꯛꯈ꯭ꯔꯦꯕ
ꯑꯣ ꯑꯩꯁꯨ ꯈꯣꯏꯏꯗ
ꯑꯣ ꯑꯩꯗꯣ ꯑꯩꯈꯣꯏꯗꯣ ꯁꯤ ꯔꯨꯝꯗ ꯂꯩꯕꯗꯣ ꯇ꯭ꯔꯥꯏꯕ ꯑꯅꯤꯅꯦ ꯑꯗꯨꯒ ꯃꯌꯥꯡ ꯃꯌꯥꯡ ꯑꯃꯒ ꯍꯧꯖꯤꯛꯀꯤ ꯃꯣꯏꯒꯤ ꯑꯃꯅꯦꯕ
ꯎꯝ ꯅꯪ ꯅꯪꯗꯤ ꯇ꯭ꯔꯥꯏꯞ ꯅꯠꯇꯦꯀꯣ
ꯃꯥꯅꯦ
ꯑꯣ ꯅꯪ ꯆꯠꯇ꯭ꯔꯥ ꯍꯥꯏꯕ꯭ꯔꯣ ꯑꯩꯍ ꯑꯩ ꯑꯩꯪ ꯅꯪ ꯅꯪꯉꯣꯟꯗ ꯈꯟꯕꯗ ꯑꯁ ꯑꯇꯣꯞꯄ ꯃꯥꯜꯂꯦꯕ
ꯑꯦ ꯑꯇꯣꯞ ꯑꯣ ꯂꯥꯛꯉꯈꯣꯏꯗꯣ ꯑꯦ ꯑꯩꯔꯣꯟ ꯑꯩꯒꯤ ꯑꯦ ꯂꯣꯟ ꯈꯣꯏꯗꯕ꯭ꯔꯥ
ꯏꯣꯏ ꯍꯣꯏ ꯑꯩ ꯈꯟꯕꯗꯤ ꯈꯣꯏꯗꯤꯗ ꯍꯣꯏ ꯈꯔ ꯅꯪꯗꯦ ꯑꯁ ꯁ꯭ꯃꯨꯠ ꯁꯃꯨꯠ ꯀꯥꯡꯉꯨ ꯇꯥꯕꯤ ꯇꯧꯋꯗ ꯅꯪꯒꯤ
ꯍꯔꯥꯎꯕꯅꯦ
ꯎꯝ ꯍꯔꯥꯎꯒꯦ ꯌꯥꯝ ꯐꯩꯅꯦ ꯑꯗꯨꯗꯤ
ꯃꯤꯅ ꯄ ꯍꯥꯏꯕꯗꯤ ꯑꯩꯗꯣ ꯁ꯭ꯃꯨꯠꯅ ꯍꯥꯏꯕꯗꯤ ꯋꯥꯗꯨ ꯐꯖꯅ ꯉꯥꯡꯉꯦ ꯍꯣꯠꯂꯦ ꯍꯥꯏꯗꯦꯕ
ꯎꯝ ꯁꯃꯨꯗ ꯉꯥꯡꯉꯤꯗꯪ ꯅꯪꯉꯗꯤ ꯑꯦ
ꯑꯁ ꯅꯪ ꯅꯪꯅ ꯑꯍꯥꯟꯕꯗꯅꯦ ꯍꯥꯏꯕ
ꯑꯦ ꯁꯨꯃꯥꯏ ꯁꯨꯃꯥꯏꯅꯠꯇꯗ
ꯅꯃꯥꯟꯅꯕꯒꯤ ꯇ꯭ꯔꯥꯏꯕꯂꯣ ꯂꯩꯃꯤꯟꯅꯕꯗꯣ
ꯍꯣꯏ ꯇ꯭ꯔꯥꯝꯅꯦ ꯇ꯭ꯔꯥꯝꯅꯦ ꯑꯗꯨꯒ ꯑꯁ ꯎꯝ ꯃꯅꯥꯑ ꯅꯪꯅ ꯀꯩ ꯇꯝꯕ
ꯅꯔꯁꯤꯡ ꯇꯝꯃꯦ
ꯑꯣ ꯅꯪ ꯃ ꯐꯩꯅꯦ ꯑꯗꯨꯒꯤꯗꯤ ꯅꯣꯏ ꯏꯟꯇꯔꯟꯁꯤꯞꯁꯨ ꯂꯩꯀꯣ
ꯂꯩꯌꯦ ꯐꯗꯤ ꯐꯩ ꯋꯥꯏꯑꯦ
ꯑꯣ ꯕꯦꯛꯦꯛ ꯄꯦꯄꯔꯗ ꯀꯔꯤꯔꯤꯕ ꯩꯄ ꯀꯌꯥ ꯆꯊ ꯗ ꯄꯔ ꯆꯥꯗꯤ ꯀꯌꯥ ꯇꯧꯅꯤ ꯑ
ꯂꯤꯁꯤꯡ ꯃꯔꯤ ꯂꯤꯁꯤꯡ ꯃꯔꯤ
ꯅꯪꯉꯣꯟꯗ ꯀꯣꯜ ꯇꯧꯔꯒ ꯑꯩ ꯄꯥꯈꯠꯂꯤꯗ
ꯀꯔꯤꯒꯤꯔꯣ
ꯅꯨꯄꯤꯁꯤꯡꯅ ꯀꯣꯜ ꯇꯧꯔꯗꯤ ꯄꯥꯈꯠꯂꯤꯕ
ꯀꯔꯤꯒꯤ
ꯈꯪꯗꯦꯗ ꯑꯗꯨꯝ ꯑꯩꯒꯤ ꯅꯣꯔꯃꯦꯜ
ꯁꯛ ꯈꯪꯅꯗꯕꯅꯤꯅꯀꯣ ꯁꯨꯝ ꯄꯪꯁꯥꯗ ꯁꯥꯟꯅꯁꯦ
ꯑꯥ ꯑꯗꯨ ꯑꯗꯨꯁꯨꯀꯣ ꯑꯩꯗꯤ ꯅꯣꯔꯃꯦꯜꯂꯤ ꯅꯨꯄꯤꯁꯤꯡꯅ ꯀꯧ ꯇꯧꯗꯦꯕ ꯑꯗꯨꯒꯤꯅꯦꯕ ꯑꯣ ꯑꯗꯨꯅꯦꯕ ꯌꯥꯝ ꯄꯥꯈꯠꯂꯤꯍꯦ
ꯑꯦ ꯀꯔꯤ ꯇꯧꯕ꯭ꯔꯣ ꯏꯁ ꯁꯥꯟꯅꯔꯝꯒꯅꯤꯗ ꯑꯣꯏꯗꯕ ꯉꯥꯡꯒꯅꯨꯅꯦ
ꯑꯩꯒꯤ ꯏꯃꯥꯟꯅꯕꯤꯁꯤꯡꯗꯤ ꯁꯥꯟꯅꯩꯌꯦ ꯍꯣꯏ ꯑꯗꯣ ꯑꯇꯣꯞꯄ ꯏꯁꯇ꯭ꯔꯦꯟꯖꯔꯒꯨꯝꯕꯒꯤꯗꯣ
ꯍꯣꯏꯅꯦ ꯍꯣꯏ ꯑꯗꯨꯕꯨꯗꯤ ꯑꯩꯈꯣꯏꯁꯨ ꯇꯧꯋꯗꯣꯏꯔꯁꯨ ꯍꯥꯏꯕꯗꯤ ꯁꯤꯗꯤ ꯊꯕꯛꯅꯤꯅꯀꯣ ꯄꯨꯡꯁꯥ ꯁꯥꯟꯅꯔꯁꯤ
ꯐꯩꯌꯦ ꯐꯩꯌꯦ
ꯍꯣꯏ ꯅꯪꯒꯤ ꯕꯩꯛꯒ꯭ꯔꯥꯎꯟ ꯇꯥꯏ ꯑꯩꯗꯤ
ꯑꯣ
ꯀꯥꯏꯗꯦ ꯀꯥꯏꯗꯦꯗ ꯂꯩꯃꯤꯟꯅꯕꯅꯤꯅ ꯑꯗꯨꯝ ꯑꯣꯏꯕ ꯇꯥꯕꯅꯦ
ꯄꯥꯅꯤ ꯍꯨꯝ ꯑꯩꯒꯤ ꯔꯨꯝꯃꯦꯠꯁꯤꯡꯅꯤꯀꫭ ꯍꯣꯁꯇꯦꯜ ꯍꯣꯁꯇꯦꯜꯒꯤꯅꯦꯕ ꯑꯗꯨꯒꯤꯅꯤ
ꯍꯣꯏ ꯍꯣꯏ
ꯑꯩꯈꯣꯏꯗꯤ ꯑꯩꯈꯣꯏꯒꯤ ꯔꯨꯝꯗꯣ ꯂꯣꯏ ꯇꯧꯋꯦꯕ ꯁꯨꯃꯥꯏꯅ ꯑ ꯅꯃꯥꯟꯅꯕꯗꯤ ꯇꯧꯗꯕ꯭ꯔꯣ
ꯀꯩ ꯀꯩꯒꯤꯅꯣ
ꯁꯤꯁꯤꯁꯦ ꯄꯥꯏꯗꯕ꯭ꯔꯥ ꯍꯥꯏꯕ
ꯑꯣ ꯑꯈꯣꯏ ꯄꯥꯛꯁꯨ ꯄꯥꯏ ꯄꯥꯛ ꯄꯥꯏꯗꯦꯗ
ꯅꯃꯥꯟꯅꯕꯗꯨꯔꯣ
ꯑꯣ ꯑꯩ ꯈꯛꯇꯅꯦ
ꯑꯣ ꯑꯁꯤꯗꯗꯤ ꯏꯃꯥꯟꯅꯕꯤꯈꯣꯏ ꯂꯣꯏ ꯄꯥꯏꯈ꯭ꯔꯦ ꯍꯦꯕ ꯃꯗꯨꯒꯤ ꯀ ꯀ ꯑꯃꯠꯇ ꯋꯥꯔꯤ ꯁꯥꯟꯅꯌꯥ
ꯑꯁ ꯌꯥꯏꯅ ꯅꯣꯏꯒꯤ ꯅꯣꯏꯒꯤ ꯅꫭꯏꯒꯤꯗꯤ ꯑꯦꯗꯤꯛ ꯑꯦꯗꯤꯛ ꯇꯧꯔꯝꯕ ꯖꯥꯠꯅꯤꯅꯦ
ꯍꯣꯏ ꯏꯃꯥꯟꯅꯕꯤ ꯑꯃꯗꯤ ꯏꯃꯥꯟꯅꯕꯤ ꯑꯃꯗꯤ ꯑꯁ ꯂꫭꯏꯔꯕꯅꯤ
ꯑꯁ ꯅꯣꯏ ꯐꯪ ꯐꯪꯗꯤ ꯐꯪꯉꯕꯣ ꯑꯗꯨꯗꯤ
ꯐꯪꯉꯦꯗ ꯑꯗꯨꯕꯨ ꯑꯩꯈꯣꯏ ꯑꯍꯨꯝ ꯂꯩꯌꯦꯕꯀꯣ
ꯑꯥ
ꯑꯥ ꯑꯩꯁꯤꯅ ꯈꯔ ꯌꯥꯝꯗꯦꯕ ꯑꯅꯤꯂꯛ ꯑꯅꯤꯂꯛ ꯍꯦꯛ ꯍꯦꯜꯂ ꯍꯦꯟꯅ ꯐꯪꯉꯦꯕ ꯑꯩꯗꯣ ꯍꯧꯖꯤꯛꯀꯥꯟ ꯑꯦꯛꯖꯥꯝ ꯂꯩꯕꯒꯤ ꯄꯛ ꯄꯥꯏꯗꯕ ꯑꯗꯨꯗꯒꯤ ꯃꫭꯏ ꯃꯣꯏꯅ ꯍꯦꯟꯅ ꯍꯦꯟꯈ꯭ꯔꯕ
ꯑꯣ ꯐꯩꯅꯦ ꯑꯗꯨꯗꯤ
ꯍꯣꯏ ꯑꯩꯗꯣ ꯉꯁꯤ ꯑꯦꯛꯖꯥꯝ ꯂꯣꯏꯕꯒꯤ ꯉꯁꯤꯁꯦ ꯈꯔ ꯇꯧꯕꯅꯦꯕ
ꯑꯣ ꯅꯪ ꯅꯪꯁꯨ ꯑꯦꯛꯖꯥꯝ ꯂꫭꯏꯕ꯭ꯔꫭ
ꯍꯣꯏ ꯉꯁꯤ ꯑꯦꯛꯖꯥꯝ ꯂꯩ ꯂꫭꯏꯌꯦꯕ ꯂꯩꯗꯤ ꯂꯩꯔꯤ
ꯑꯣ ꯄ꯭ꯔꯇꯤꯀꯦꯜꯒꯨꯝꯕꯗꯤ ꯂꯩꯗ꯭ꯔꯕꯣ
ꯄ꯭ꯔꯦꯛꯇꯤꯀꯜ ꯄ꯭ꯔꯦꯛꯇꯤꯀꯜꯒꯨꯝꯕ ꯂꯩꯒꯅꯤ ꯄ꯭ꯔꯦꯛꯇꯤꯀꯜꯒꯨꯝꯕꯁꯤꯅ ꯊꯤꯑꯣꯔꯤ ꯂꯣꯏ ꯂꯣꯏꯁꯤꯟ ꯂꯣꯏ ꯂꫭꯏꯔꯛꯄꯒ ꯇꯨꯡꯗ ꯄ ꯇꯤꯀꯜ ꯂꯥꯛꯀꯅꯤ
ꯑꯣ ꯅꯣꯏ ꯄ꯭ꯔꯇꯤꯀꯥ ꯄ꯭ꯔꯇꯤꯀꯜꯗꯤ ꯃꯥꯛ ꯀꯌꯥꯅꯣ
ꯃꯥꯔꯛꯁꯦ ꯈꯪꯗꯦ ꯃꯣꯏꯅ ꯏꯟꯇꯔꯅꯦꯜꯒ ꯀꯩꯅꯣ ꯃꯣꯏ ꯇꯧꯔꯒ ꯄꯤꯑꯕ ꯃꯥꯔꯛꯇꯣ ꯑꯩꯈꯣꯏ ꯈꯪꯗꯦ ꯆꯥ ꯄꯤꯕ꯭ꯔ ꯏꯟꯇꯔꯅꯦꯜꯅ ꯃꯣꯏ ꯑꯥ
ꯀꯣ ꯕꯩꯕꯥꯅ ꯌꯥꯝ ꯆꯥꯎꯅꯤꯍꯦ ꯐꯤꯐꯇꯤꯟ ꯃꯥ ꯑꯁ ꯄꯔꯇꯤꯀꯂ ꯑꯦꯛꯖꯥꯝꯅ ꯑꯩꯈꯣꯏꯅ ꯇꯥꯎꯧꯕꯅꯤ ꯄ꯭ꯔꯔꯇꯤꯀꯥꯦꯜ ꯑꯦꯛꯖꯥꯝꯅ ꯌꯥꯝ ꯂꯨꯏꯌꯦꯕ
ꯍꯣꯏ ꯂꯨꯗ꯭ꯔꯗꯤ ꯑꯩꯈꯣꯏꯁꯨ ꯂꯣꯏ ꯂꯨꯗꯣꯏꯅꯤ ꯄ꯭ꯔꯦꯛꯇꯤꯀꯦꯜ ꯑꯦꯛꯖꯥꯝꯗꯨꯗꯤꯞ ꯌꯥꯝ ꯋꯥ ꯌꯥꯝ ꯉꯥꯡꯕ ꯅꯨꯡꯁꯤꯟꯅꯕꯁꯤꯡꯁꯦ ꯩꯕꯥꯗꯗꯤ ꯌꯥꯝ ꯂꯦꯝꯃꯦ ꯍꯥꯏꯕꯗꯨꯗꯤ
ꯎꯝ ꯃꯥꯅꯦ ꯃꯥꯅꯦ
ꯋꯥ ꯉꯥꯡꯗꯗꯤ ꯇꯨꯃꯤꯟ ꯂꯩꯗꯣꯏꯅꯦꯕ ꯈꯪꯗ꯭ꯔꯗꯤ
ꯃꯥꯅꯦ ꯃꯥꯅꯦ ꯑꯩꯁꯨ ꯇꯧꯕꯅꯤ ꯅꯪ ꯍꯥꯏ ꯁ꯭ꯀꯨꯜ ꯍꯥꯏ ꯁ꯭ꯀꯨꯜꯗꯤ ꯀꯥꯏꯗ ꯇꯝꯕ ꯑꯗꯨꯗꯤ
ꯑꯁ ꯄꯟꯕ ꯌꯥꯕ꯭ꯔꯣ
ꯑ
ꯄꯟꯕ ꯌꯥꯒ꯭ꯔꯣ
ꯑꯣ
ꯁꯤꯚꯤꯛ ꯁꯦꯟꯁ ꯌꯥꯝ ꯂꯩꯅꯦ ꯅꯪꯗꯤ
ꯀꯩꯅꯣ ꯑꯩ ꯍꯥꯏꯔꯛꯀꯦ ꯑꯦꯜꯅ ꯍꯧꯕꯅꯦ ꯍꯧꯨꯖꯤꯛꯀꯤ ꯇꯤꯗꯤꯝꯒꯤ ꯍꯦꯛ ꯇꯤꯗꯤꯤꯃꯤꯣꯀꯤ ꯍꯦꯛ ꯃꯅꯥꯑꯥꯛꯇꯥ
ꯑꯣ ꯈꯪꯒꯨꯝ ꯇꯧꯋꯦ
ꯀꯊꯗꯤꯈꯤꯗ
ꯑꯣ
ꯂꯩ ꯂꯩꯒꯤ ꯃꯃꯤꯡ ꯌꯥꯎꯕꯗꯣ
ꯑꯣ ꯑꯣ
ꯈꯪꯕ꯭ꯔꯥ
ꯈꯪꯒꯨꯝ ꯇꯧꯋꯦ ꯎꯝ
ꯑꯦꯜ ꯑꯦꯐ ꯑꯦꯁ
ꯎꯝ
ꯂꯤꯇꯜ ꯐ꯭ꯂꯥꯋꯔ ꯂꯤꯇꯜ ꯐ꯭ꯥꯂꯋꯔ
ꯑꯣ ꯑꯣ ꯈꯪꯉꯦ ꯈꯪꯉꯦ ꯈꯪꯉꯦ
ꯑ ꯑꯗꯨꯗ ꯇꯝꯃꯦ
ꯎꯝ ꯌꯥꯕꯅꯤꯍꯦ ꯑꯗꯨ ꯑꯗꯨꯒꯤꯁꯨ
ꯑꯧ ꯑꯗꯨꯒ ꯅꯪꯗꯤ ꯑ ꯇꯦꯟꯗꯤ ꯀꯔꯝꯀꯥꯟ ꯊꯥꯔꯛꯄꯔꯥ ꯕꯦꯠꯁ
ꯀꯩꯕꯥ
ꯅꯪ ꯇꯦꯟꯗ ꯀꯔꯝꯕ ꯀꯔꯝꯕ ꯆꯍꯤꯗ ꯊꯥꯔꯛꯄ꯭ꯔꯥ ꯍꯥꯏꯕ
ꯑꯣ ꯑꯩ ꯀ꯭ꯂꯥꯁ ꯇꯦꯟꯒꯤꯔꯥ
ꯑꯧ ꯅꯥꯏꯟꯇꯤꯟ ꯇꯣꯏꯟꯇꯤ
ꯅꯥꯏꯟ ꯅꯥꯏꯟ ꯑꯣ ꯀ꯭ꯂꯥꯁ ꯇꯦꯟ ꯊꯥꯕꯗꯣ
ꯍꯣꯏ ꯍꯣꯏ ꯍꯣꯏ
ꯇꯨ ꯊꯥꯎꯖꯟ ꯑꯩꯖꯨ ꯀꯥꯎꯔꯦꯅꯦ ꯇꯨ ꯊꯥꯎꯖꯟ ꯅꯥꯏꯟ ꯅꯠꯇꯦꯍꯦ ꯇꯣꯏꯟꯇꯤ ꯇꯣꯏꯟ ꯇꯣꯏꯟꯇꯤ ꯋꯥꯟꯗꯅꯦ
ꯇꯦꯟ ꯊꯥꯕ
ꯇꯣꯏꯟꯇꯤ ꯇꯨꯗꯅꯦ ꯇꯣꯏꯟꯇꯤ ꯇꯨꯗꯅꯦ ꯍꯣꯏ ꯄꯥꯁ ꯑꯥꯎꯠꯗꯣ
ꯇꯣꯏꯟꯇꯤ ꯇꯨꯗ
ꯍꯣꯏ
ꯇꯨꯌꯦꯜꯐꯇꯤ
ꯇꯨꯌꯦꯜꯐꯇꯤ ꯇꯣꯏꯟꯇꯤ ꯐꯣꯔꯗ ꯅꯪꯗꯤ
ꯑꯩꯅ ꯑꯃꯅ ꯅꯥꯏꯟꯇꯤꯟꯗ
ꯅꯪꯅ ꯇꯨꯊꯥꯎꯖꯟ ꯅꯥꯏꯟꯇꯤꯟꯗ ꯄꯥꯁ ꯑꯥꯎꯠ ꯇꯧꯕ ꯑꯣ ꯌꯥꯝ ꯁꯤꯅꯤꯌꯔ ꯌꯥꯝ ꯁꯤꯅꯤꯌꯔ ꯑꯣꯏꯅꯦ ꯑꯗꯨꯗꯤ ꯅꯪꯗꯤ
ꯑꯩꯈꯣꯏ ꯈꯪꯗꯦ ꯑꯣꯏꯔꯝꯕ ꯌꯥꯏ ꯅꯪ ꯆꯍꯤ ꯀꯌꯥ ꯁꯨꯈꯔꯒꯦ
ꯑꯗꯨ ꯑꯗꯨꯒ ꯇꯨꯌꯦꯜꯐꯇꯤ
ꯇꯣꯏꯟꯇꯤ ꯇꯨ
ꯑꯥ
ꯇꯣꯏꯟꯇꯤ ꯇꯨ
ꯇꯣꯏꯟꯇꯤ ꯇꯨꯗ ꯑꯣ
ꯅꯪ ꯆꯍꯤ ꯀꯌꯥ ꯁꯨꯈ꯭ꯔꯒꯦ
ꯑꯩ ꯍꯧꯖꯤꯛꯇꯤ ꯇꯣꯏꯟꯇꯤ ꯄ꯭ꯂꯁ ꯁꯨꯔꯦ
ꯑ ꯅꯪꯗꯤ ꯇꯣꯏꯟꯇꯤ ꯄ꯭ꯂꯁ ꯑꯗꯨꯝ ꯁꯨ ꯍꯥꯏꯔꯒ ꯂꯩꯔꯣꯅꯦ ꯇꯣꯏꯟꯇꯤ ꯄ꯭ꯂꯁ ꯄ꯭ꯂꯁꯇꯣ ꯑꯩ ꯑꯩꯅ ꯑꯩꯅ ꯀꯔꯝꯃꯥꯏꯟ ꯈꯪꯗꯣꯏꯔꯥ
ꯇꯣꯏꯟꯇꯤ ꯄ꯭ꯂꯁ ꯁꯨꯔꯦ
ꯇꯣꯏꯟꯇꯤ ꯋꯥꯟ
ꯎꯝ
ꯏꯁ ꯀꯩꯅꯣ ꯎꯝ ꯍꯥꯏꯔꯦ ꯅꯪ ꯍꯥꯏꯅꯤꯡ ꯑꯣꯏꯗꯅ ꯎꯝ ꯍꯥꯏ ꯇꯟꯅ ꯑꯁ ꯍꯥꯟꯅ ꯍꯥꯏꯔꯛꯑꯣꯅꯦ
ꯑꯁ ꯇꯣꯏꯟꯇꯤ ꯋꯥꯟꯅꯦ ꯀꯩꯅꯣ ꯑꯁ ꯑꯁꯦꯡ ꯑꯁꯦꯡꯕ ꯍꯥꯏꯔꯖꯨ ꯂꯣꯏꯔꯦ ꯇꯣꯏꯟꯇꯤ ꯋꯥꯟ ꯑꯦ ꯇꯣꯏꯟꯇꯤ ꯄ꯭ꯂꯁ ꯇꯨ ꯍꯥꯏꯔꯤꯕꯅꯤꯗ
ꯇꯣ ꯇꯣꯏꯟꯇꯤ ꯇꯨ ꯑꯣ ꯑꯗꯨꯗꯤ ꯑꯩꯅ ꯑꯃ ꯍꯦꯟꯂꯦ
ꯑꯣ ꯅꯪꯗꯤ